ꯍꯜꯂꯣ
ꯍꯜꯂꯣ
ꯑꯥꯎ ꯢꯆꯦ
ꯍꯥꯎ
ꯑ ꯀꯔꯤ ꯂꯩ ꯑꯥꯎ ꯆꯥꯛ ꯏꯁꯤꯡ ꯆꯥꯅꯔꯕꯣ
ꯆꯥꯔꯦ
ꯀꯩ ꯂꯩꯔꯒꯦ ꯉꯁꯤꯗꯤ
ꯑꯣ ꯁꯨꯝ ꯇꯧꯔꯛꯄꯅꯤꯗ
ꯑꯣ
ꯀꯩꯅꯣ ꯇꯧꯅꯗ ꯄꯥꯎ ꯐꯥꯎꯅꯗ ꯀꯨꯏꯔꯦꯅ
ꯑꯣ
ꯀꯩꯅꯣ ꯇꯧꯕ꯭ꯔꯣ ꯑꯉꯥꯡ ꯁꯝꯃꯔ ꯚꯦꯀꯦꯟꯁꯟ ꯊꯥꯕꯁꯤꯕꯨ ꯀꯃꯥꯏ ꯀꯃꯥꯏꯅ ꯇꯧꯔꯤꯒꯦ ꯀꯥꯏ ꯀꯣꯏꯔꯨꯔꯒꯦ
ꯑꯩꯈꯣꯏ ꯀꯣꯏꯕ ꯆꯠꯄꯁꯦ ꯅꯪꯗ꯭ꯔꯤ ꯊꯕꯛ ꯆꯤꯟꯃꯟꯗꯅ
ꯑꯣ ꯃꯇꯝꯁꯨ ꯌꯥꯝ ꯊꯥꯗꯕꯒ ꯀꯣ
ꯑꯧ ꯀꯣꯏꯕꯒ
ꯅꯀꯣꯢ ꯅꯦꯗꯅ
ꯑꯧ ꯆꯠꯅꯔꯕꯣ ꯑꯉꯥꯡꯈꯩ ꯀꯃꯥꯏ ꯇꯧꯔꯤꯒꯦ
ꯑꯣ ꯑꯈꯣꯏꯁꯨ ꯆꯠꯂꯨꯔꯦ ꯃꯣꯏꯔꯥꯡꯗ ꯆꯠꯂꯨꯔꯦ ꯑꯗꯒꯤ ꯃ꯭ꯌꯨꯖꯝ ꯌꯦꯡꯅꯤꯅ ꯃ꯭ꯌꯨꯖꯝ ꯆꯪꯉꯨꯔꯦ ꯍꯟꯗꯛꯇꯤ ꯑꯃꯅꯤꯗꯤ ꯆꯠꯇꯤ ꯆꯠꯂꯨꯔꯦ ꯃꯔꯛꯁꯤꯗ ꯈꯣꯡꯖꯣꯝꯗ ꯑꯃꯨꯛ ꯆꯧꯁꯦ ꯍꯥꯏꯅꯔꯤꯌꯦ ꯈꯣꯡꯖꯣꯝꯒꯤ ꯀꯩꯅꯣ ꯄꯥꯔꯛꯇꯣ
ꯑꯟꯗ꯭ꯔꯣꯒꯤ ꯑꯟꯗ꯭ꯔꯣ ꯍꯥꯏꯅꯦ ꯑꯩꯅ ꯁꯣꯏꯔꯤꯁꯦ ꯍꯥ
ꯃꯣꯏꯔꯥꯡ ꯆꯠꯂꯨꯕꯖꯤ ꯅꯨꯡꯉꯥꯏꯕ꯭ꯔꯣ
ꯅꯨꯡꯉꯥꯢꯌꯦ
ꯀꯃꯥꯏ ꯀꯃꯥꯏꯅ ꯇꯧꯔꯤꯒꯦ ꯃꯣꯏꯔꯥꯡ ꯂꯣꯝꯁꯤꯕꯨ ꯀꯨꯏꯔꯦ ꯆꯠꯇꯕ
ꯑꯁ ꯃꯣꯏꯔꯥꯡ ꯂꯥꯏ ꯍꯔꯥꯎꯕꯗ ꯆꯠꯁꯤ ꯆꯠꯁꯤ ꯇꯧꯒ ꯃꯣꯏꯔꯥꯡ ꯂꯥꯏ ꯍꯔꯥꯎꯕꯗꯤ ꯅꯪꯍꯧꯗ꯭ꯔꯦ ꯑꯗꯨꯢ ꯃꯇꯨꯡꯗ ꯆꯠꯂꯦ ꯑꯗꯨꯒ ꯂꯣꯛꯇꯥꯛꯀꯤ ꯐꯖ ꯐꯖꯔꯕ ꯃꯌꯥꯝ ꯑꯃ ꯎꯔꯛꯑꯦꯗꯅ
ꯎꯝ
ꯑꯗꯣ ꯑꯉꯥꯡꯒꯩ ꯄꯨꯔꯒ ꯑꯃꯨꯛ ꯑꯃꯨꯛ ꯀꯩꯅꯣ ꯅꯣꯏꯁꯨ ꯆꯠꯅꯤꯡꯗꯔꯥ ꯀꯥꯏꯅꯒ ꯍꯧꯒꯦꯅ ꯇꯧꯔꯝꯃꯤꯅꯦ
ꯑꯗꯣ ꯃꯣꯏꯔꯥꯡ ꯂꯣꯛꯇꯥꯛꯀꯤ ꯃꯣꯏ ꯑꯝ ꯍꯠ ꯁꯥꯔꯒ ꯑꯍꯤꯡ ꯂꯦꯛꯐꯝ ꯂꯩ
ꯂꯩ ꯂꯩ ꯑꯧ ꯆꯠꯂꯨꯔꯦ ꯑꯍꯤꯡꯒ ꯂꯦꯛꯎꯔꯛꯄꯣꯠꯅꯤꯗ ꯑꯩꯈꯣꯏ ꯇꯥꯃꯣ ꯍꯣꯏꯒ
ꯑꯣ ꯑꯗꯣ ꯀꯃꯥꯏꯅ ꯆꯠ ꯃꯣꯏ
ꯆꯠꯄ ꯂꯝꯕꯤꯗꯨꯗꯤ ꯀꯃꯥꯏꯅ ꯆꯠꯂꯤ
ꯆꯠꯄ ꯂꯝꯕꯤꯖꯦ ꯃꯣꯏ ꯀꯩꯅꯣ ꯇꯧꯔꯒ ꯆꯠꯂꯦ ꯑꯗꯨꯝ ꯑꯥ ꯈꯣꯡꯅ ꯑꯗꯨꯝ ꯆꯪꯉꯒ ꯃꯊꯛꯀꯗꯣ ꯀꯥꯈꯠꯂꯒ ꯌꯦꯡꯕ ꯌꯥꯝ ꯐꯖꯖꯥꯠꯅꯤ ꯅꯨꯡꯗꯥꯡꯗ ꯒꯗꯤ ꯂꯣꯛꯇꯥꯛꯇ ꯑꯩ ꯍꯤꯗꯤ ꯇꯣꯡꯉꯛꯇ꯭ꯔꯦ ꯀꯤꯖꯗꯅ
ꯎꯝ ꯃꯣꯏ ꯆꯪꯕꯝ ꯃꯇꯦꯛꯇꯨꯗꯤ ꯍꯤ ꯇꯣꯡꯉꯦ ꯍꯥꯏꯒꯨꯝ ꯇꯧꯏꯅꯦ
ꯑꯧ ꯇꯣꯡꯗꯕ ꯀꯩꯅꯣꯁꯨ ꯂꯩꯌꯦ ꯑꯩꯗꯤ ꯑꯉꯥꯡꯈꯩꯕꯨꯗꯤ ꯂꯣꯏ ꯇꯣꯡꯉꯒ ꯆꯥꯔꯨꯏꯦ ꯑꯗꯣ ꯑꯩꯗꯤ ꯀꯤꯗꯅ ꯂꯩꯍꯧꯋꯤ ꯃꯣꯏ ꯆꯥꯛ ꯏꯁꯤꯡ ꯊꯣꯡꯐꯝ ꯑꯗꯒꯤ ꯀꯩ ꯆꯥꯐꯝ ꯈꯣꯠꯄꯝꯒꯗꯣ ꯌꯥꯝ ꯐꯖꯟ ꯊꯝꯃꯦ ꯕꯥꯠꯔꯨꯝ ꯂꯩꯇꯤꯟ ꯀꯩꯀꯥꯒꯗꯣ
ꯑꯣ ꯑꯗꯨꯗꯤ ꯎꯝ ꯎꯝ ꯆꯥꯅꯕ ꯈꯣꯠꯅꯕꯗꯤ ꯌꯨꯝꯗꯒꯤ ꯄꯨꯔꯦ
ꯑꯧ ꯀꯩꯅꯣ ꯑꯣꯏꯅ ꯄꯨꯔꯕ ꯑꯇꯦꯛꯄ ꯑꯣꯏꯅ ꯄꯨꯔꯦ ꯀꯩꯅꯣꯗꯒꯤ ꯂꯩꯔꯒ ꯃꯣꯏꯔꯥꯡꯗꯒꯤ ꯒꯤ ꯃꯣꯢꯔꯥꯡ ꯂꯝꯈꯥꯏꯗꯩ ꯂꯩꯔ ꯄꯨꯁꯜꯂꯒ ꯑꯥꯗ ꯊꯣꯡ ꯊꯥꯛꯇꯅ ꯇꯧꯔꯒ ꯆꯥꯔꯦ ꯑꯗꯨꯒꯤ ꯃꯍꯥꯎ ꯈꯨꯅꯨꯡꯉꯥꯏꯗꯨꯁꯨ ꯑꯃꯅꯤꯗꯅ
ꯍꯣꯏ ꯑꯩꯈꯣꯏꯁꯨ ꯅꯣꯡ ꯅꯣꯡ ꯆꯠ ꯇꯥꯔꯦ ꯃꯤꯅ ꯅꯨꯡꯉꯥꯏ ꯅꯨꯡꯉꯥꯏ ꯌꯥꯝꯅ ꯍꯥꯏ ꯅꯤ ꯆꯠꯇꯨꯔꯤꯕ꯫ ꯑꯗꯣ ꯅꯨꯃꯤꯗꯥꯡꯗꯒꯗꯤ ꯀꯃꯥꯏꯅ ꯇꯧꯒꯦ꯫
ꯑꯁ ꯐꯖꯔ ꯆꯥꯅꯩ ꯅꯨꯃꯤꯗꯥꯡꯗꯒꯗꯤ꯫ ꯃꯩ ꯃꯌꯥꯝ ꯊꯥꯜꯂꯛꯄꯗꯨꯒꯀꯣ ꯏꯁꯤꯡꯒꯤ ꯀꯩꯅꯣꯗꯨꯒ ꯍꯧꯒꯠꯂꯛꯄꯗꯣ ꯃꯉꯥꯜꯗꯣ ꯑꯁ ꯐꯖꯖꯥꯠꯅꯤ꯫
ꯑꯣ ꯆꯥꯅ ꯊꯛꯅꯕ ꯌꯨꯝꯗꯒꯤ ꯄꯨꯔꯒ ꯑꯗꯨꯗ ꯑꯗꯨꯝ ꯀꯣꯜꯂꯤ ꯊꯣꯡꯅꯕ ꯈꯣꯠꯅꯕꯗꯤ ꯃꯣꯏꯅ ꯑꯗꯨꯝ ꯄꯤꯕ꯭ꯔꯥ ꯑꯣ
ꯃꯣꯏ ꯂꯣꯏ ꯄꯤ ꯐꯔꯦ ꯑꯃꯔꯣꯝꯗ ꯃꯣꯏ ꯇꯨꯔꯤꯁ ꯂꯥꯛꯄꯁꯤꯡꯀꯣ꯫ ꯀꯩ ꯇꯧꯐꯝ ꯃꯣꯏ ꯑꯗꯨꯃꯥꯏꯅ ꯀꯩꯅꯣ ꯇꯧꯕ ꯈꯨꯗꯣꯡꯆꯥꯥꯕ ꯃꯌꯥꯝ ꯄꯤꯔꯤꯗꯣ ꯑꯃꯔꯣꯝꯗ ꯌꯥꯝ ꯅꯨꯡꯉꯥꯏ
ꯍꯣꯏ
ꯇꯥꯏꯌꯦ꯫
ꯑꯗꯣ ꯃꯤ ꯁꯨꯛ ꯂꯩꯒꯗꯕꯅꯤ ꯂꯩꯕ꯭ꯔꯣ ꯑꯗꯨꯝ ꯆꯠꯂꯤꯒꯣ ꯌꯥꯖꯥꯠꯂꯣ꯫
ꯑ ꯌꯥꯕꯖꯥꯠꯅꯦ ꯑꯗꯨꯝ ꯃꯤ ꯑꯗꯨꯝ ꯑꯗꯨꯝ ꯀꯩꯅꯣ ꯇꯧꯅ ꯂꯩꯅꯩꯌꯦꯕ
ꯎꯝ
ꯌꯥꯝ ꯌꯥꯝꯈ꯭ꯔꯕꯨꯗꯤ ꯈꯪꯗꯦꯀꯣ ꯑꯗꯨ ꯃꯤ ꯀꯨꯟꯃꯨꯛ ꯀꯩꯃꯨꯛꯇꯤ ꯑꯗꯨꯝ ꯌꯥꯏꯌꯦꯕ꯫
ꯍꯣ ꯍꯣꯏ ꯑꯗꯣ ꯍꯟꯗꯛꯀꯤ ꯃꯣꯏꯔꯥꯡ ꯂꯥꯏ ꯍꯔꯥꯎꯕꯗꯤ ꯌꯦꯡꯕ ꯆꯠꯇ꯭ꯔꯕꯣ꯫
ꯑꯧ ꯆꯠꯍꯧꯗ꯭ꯔꯦ ꯑꯗꯨꯗꯤ ꯑꯉꯥꯡꯈꯩꯗꯤ ꯆꯠꯂꯨꯏ
ꯎꯝ
ꯅꯣꯏꯅꯦ ꯃꯩꯁꯨ ꯆꯠꯂꯤ ꯑꯉꯥꯡꯈꯩ ꯄꯨꯔꯒ
ꯎꯝ
ꯑꯩꯗꯤ ꯃꯣꯏꯔꯥꯡ ꯂꯥꯏ ꯍꯔꯥꯎꯕꯁꯦ ꯑꯃꯨꯛꯇ ꯌꯦꯡꯅꯤꯡꯕꯅꯦꯕꯀꯣ꯫
ꯍꯣꯏ
ꯌꯦꯡꯅꯤꯡꯉꯦ ꯍꯥꯏꯗꯤ ꯅꯨꯡꯗꯥꯡꯒꯤ ꯄꯣ ꯄ꯭ꯔꯣꯒ꯭ꯔꯥꯝ ꯀꯩꯅꯣ ꯇꯧꯕꯁꯤꯗꯤ ꯑꯈꯣꯏꯗꯤ ꯂꯝ ꯊꯥꯞꯄꯅꯤꯅ ꯍꯦꯛꯇ ꯌꯦꯡꯕ ꯐꯪꯉꯛꯇꯦ ꯑꯗꯨꯝ ꯍꯜꯂꯛꯏꯗꯅ꯫
ꯍꯣꯏ ꯑꯗꯣ ꯅꯣꯡꯃ ꯍꯧꯅꯔꯒ ꯊꯦꯡꯉꯖꯨ ꯊꯦꯡꯅ ꯍꯜꯂꯛ ꯄ ꯌꯥꯕꯗ ꯌꯦꯡꯉꯨꯖꯤ ꯀꯩꯅꯣ꯫
ꯌꯥꯏꯌꯦ ꯌꯥꯏꯌꯦ ꯑꯩꯗꯤ ꯍꯥꯏꯅꯦ ꯑꯈꯣꯏ ꯕꯦꯕꯤ ꯃꯃꯥꯡꯒꯤ ꯕꯦꯕꯤꯗꯣ ꯃꯣꯏꯗꯤ ꯃꯌꯨꯝ ꯂꯩꯗꯅꯀꯣ ꯑꯥꯗꯥ
ꯎꯝ
ꯊꯦꯡꯗ ꯊꯦꯡꯉ ꯅꯣꯏꯗ ꯍꯥꯏꯖꯜꯂ ꯂꯦꯛꯊꯣꯛꯑꯁꯨ ꯌꯥꯏ ꯀꯥꯏꯅꯒ ꯍꯥꯏꯅꯔꯤꯅꯦꯕ꯫
ꯑꯥꯎ
ꯑꯝ ꯑꯃꯨꯛꯇꯪꯗꯤ ꯆꯠꯁꯤꯌꯦꯅ ꯍꯥꯏꯗꯤ ꯃꯣꯏꯒꯤ ꯍꯔꯥꯎꯕꯗꯨꯗꯤ ꯎꯕ ꯑꯝꯇ ꯅꯨꯡꯗꯥꯡꯒꯤꯗ ꯐꯪꯗꯕꯅꯤꯅ꯫
ꯑꯗꯨꯕꯨꯗꯤ ꯑꯈꯣꯏꯖꯨ ꯃꯔꯤ ꯃꯇꯥ ꯂꯩꯌꯦ ꯏꯅꯥꯎꯅꯨꯄꯥ꯫ ꯎꯝ ꯑꯗꯨꯗ ꯆꯪꯉꯁꯨ ꯌꯥꯏ ꯀꯩꯁꯨ ꯀꯥꯏꯗꯦ ꯅꯣꯡ ꯐꯥꯗꯣꯛꯄꯨ꯫
ꯍꯣꯏ ꯆꯠꯁꯦ ꯑꯩꯈꯣꯏ ꯃꯇꯥꯡ ꯂꯥꯛꯈꯤꯅꯤ ꯑꯗꯨꯒꯤꯁꯨ ꯆꯠ ꯅꯣꯡꯃꯗꯤ ꯆꯠꯂꯛꯈꯤꯅꯦꯕ
ꯎꯝ
ꯇꯟꯖꯥꯗꯨꯕꯣꯕ
ꯑꯗꯣ ꯑꯇꯩ ꯑꯇꯩꯒꯤ ꯀꯣꯏꯕ ꯆꯠꯄ ꯈꯣꯠꯄꯗꯤ ꯆꯠꯇ꯭ꯔꯕꯣ
ꯆꯠꯄꯁꯦ ꯏꯄꯥꯝ ꯔꯣꯝꯗꯩꯖꯨ ꯍꯧꯔꯛꯏ ꯑ ꯀꯩꯅꯣꯗ ꯆꯠꯁꯦꯅ ꯑ ꯈꯣꯡꯖꯣꯝ ꯈꯣꯡꯖꯣꯝ ꯅꯠꯇꯦ ꯑꯟꯗ꯭ꯔꯣꯗ ꯑꯟꯗ꯭ꯔꯣꯗ ꯄꯥꯛꯇ ꯑꯉꯥꯡ ꯄꯨꯔꯥ ꯆꯠꯁꯦꯅ ꯑꯗ ꯏꯆꯥ ꯅꯨꯨꯄꯥꯖꯦ ꯃꯥꯗꯤ ꯈꯔ ꯑꯣꯒꯟꯕꯁꯤꯗꯅꯦꯀꯣ
ꯍꯣꯏ
ꯈꯔ ꯑꯣ ꯒꯥꯔꯤ ꯁꯥꯡꯅ ꯇꯣꯡꯕ ꯌꯥꯗꯦ ꯃꯥꯗꯤ ꯑꯣꯒꯜꯂꯦꯕ ꯈꯔ ꯑꯗ ꯃꯥꯒꯤ ꯈꯜꯂꯀꯥꯟꯗ ꯑꯩꯖꯦ ꯇꯣꯛꯑꯁꯤꯔꯅ ꯃꯥꯗꯤ ꯃꯃꯥ ꯆꯠ ꯆꯠꯅꯤꯡꯗꯦ ꯃꯥ ꯍꯟꯗꯛꯇꯤ ꯂꯩꯍꯧꯔꯒꯦ ꯑꯣꯕꯗꯨꯗ ꯑꯗꯣ ꯑꯣꯛꯇꯣ ꯚꯦꯟꯒꯨꯝꯕ ꯇꯣꯡꯕ ꯌꯥꯗꯦꯕ
ꯍꯣꯏ
ꯑꯣꯛꯇꯣꯒ ꯏꯔꯤꯛꯁꯣꯒꯨꯝꯕꯗꯣ
ꯎꯝ
ꯇꯨ ꯋꯤꯂꯔ ꯁꯤꯌꯦ ꯑ ꯀꯩꯅꯣ ꯀꯩꯁꯨ ꯇꯧꯔꯣꯏꯅ ꯍꯥꯏꯔꯛꯄꯅꯦ ꯑꯗꯣ ꯃꯥ ꯆꯠꯅꯤꯡꯗ꯭ꯔꯕ ꯃꯥꯜꯂꯦ ꯃꯥꯒꯤ ꯌꯦꯡꯉꯒ ꯑꯩꯁꯨ ꯆꯠꯂꯔꯣꯏ ꯆꯠꯁꯦꯗꯤ ꯍꯥꯏꯕꯅꯤ ꯑꯉꯥꯡꯅꯦꯅ ꯐꯠ ꯂꯥꯎ ꯆꯠꯂ ꯆꯠꯁꯦ ꯍꯥꯏꯔꯛꯄ꯭ꯔꯁꯨ ꯈꯪ ꯄꯣꯠꯇꯦꯗ
ꯍꯣꯏ ꯍꯣꯏ ꯃꯣꯏ ꯀꯥꯂꯦꯟꯁꯨꯇꯤ ꯊꯥꯔꯤꯉꯩꯗ
ꯑꯧ ꯊꯥꯔꯤꯉꯩꯁꯤꯗ ꯑꯉꯥꯡ ꯂꯣꯏꯅꯃꯛ ꯊꯥꯔꯛꯄꯅꯤꯅꯀꯣ ꯑꯩꯈꯣꯏ ꯏꯄꯥꯝꯒꯤꯗꯤ ꯌꯥꯝ ꯆꯠ ꯀꯜꯂꯦꯕ ꯍꯥꯏꯗꯤ ꯑꯉꯥꯡ ꯃꯌꯥꯝꯗꯨꯅ ꯀꯩꯅꯣ ꯇꯧꯔꯒ ꯍꯦꯛꯇ ꯑꯧ ꯄꯤꯛꯅꯤꯛ ꯍꯦꯛꯇ ꯍꯧꯋꯦꯕ ꯑꯗꯨꯅ
ꯍꯣꯏ
ꯍꯦꯛꯇ ꯍꯧꯔꯛꯄ ꯑꯩꯈꯣꯏꯔꯣꯝꯗꯁꯨ ꯑꯩꯈꯣꯏꯗꯤ ꯄꯥꯛ ꯆꯠꯇꯦꯕ ꯁꯣꯝꯗꯗꯤ ꯑꯗꯨꯗꯨꯅ ꯄꯨꯜꯂꯥ ꯄꯨꯜꯂꯥ ꯍꯦꯛ ꯍꯦꯛ ꯆꯠꯂꯦ
ꯃꯤ ꯄꯨꯟꯕ ꯄꯨꯟꯕ ꯅꯨꯡꯉꯥꯏꯕ ꯃꯐꯝ ꯑꯣꯏꯕꯗꯨ ꯄꯨꯂꯞ ꯄꯨꯜꯂꯞ ꯍꯧꯔꯒ ꯍꯦꯛꯇꯥ ꯆꯠꯄꯗꯣ ꯑꯗꯨꯅꯗꯤ ꯅꯨꯡꯉꯥꯏꯕꯅꯤ
ꯎꯝ ꯆꯠꯀꯟꯕꯁꯦ ꯍꯣꯏ ꯎꯝ ꯑꯁꯣꯝꯗꯅ ꯈꯔ ꯍꯦꯜꯂꯦ ꯁꯣꯝꯅ ꯀꯌꯥ ꯆꯠꯀꯟꯗꯦ
ꯎꯝ ꯅꯨꯃꯤꯠꯂꯩ ꯊꯥꯕꯝꯒꯁꯨ ꯌꯥꯝ ꯂꯩ ꯍꯥꯏꯌꯦ ꯑꯩꯈꯣꯏꯗꯤ ꯑꯩꯈꯣꯏꯁꯨ ꯄꯥꯛꯅ ꯆꯠꯀꯟꯗꯕꯅꯤꯅ
ꯀꯌꯥ ꯆꯠꯇ꯭ꯔꯦꯅꯦ ꯃꯣꯏ ꯁꯨꯇꯤ ꯂꯩꯕ ꯅꯠꯇ꯭ꯔꯗꯤ
ꯎꯝ
ꯑꯗꯣ ꯍꯟꯗꯛ ꯌꯥꯎꯁꯪꯗꯤ ꯅꯨꯡꯉꯥꯏꯒꯤꯕ꯭ꯔꯣ ꯀꯃꯥꯏ ꯇꯧꯒꯦ
ꯌꯥꯎꯁꯪ ꯅꯨꯡꯉꯥꯏ ꯍꯟꯗꯛꯀꯤ ꯊꯥꯕꯟꯒ ꯌꯥꯝ ꯆꯣꯡꯍꯧꯔꯦ
ꯑꯣ ꯍꯟꯗꯛꯇꯤ ꯊꯥꯕꯜ ꯈꯔ ꯆꯣꯡꯅꯕ ꯃꯥꯜꯂꯦꯀꯣ
ꯑꯧ ꯊꯕꯅꯤ ꯌꯥꯝ ꯆꯣꯡꯍꯧꯔꯦ ꯑꯗꯒꯤ ꯑꯩꯈꯣꯏꯒꯤ ꯀꯩꯅꯣꯒꯤ ꯃꯩꯔꯥ ꯂꯧꯕ ꯆꯠꯄ ꯈꯣꯠꯄꯗꯨꯁꯨ ꯑꯩꯈꯣꯏꯗꯤ ꯂꯥꯡꯉꯦꯗꯅ ꯑꯩꯈꯣꯏ ꯂꯩꯀꯥꯏꯒꯤꯗꯤ ꯑꯗꯨꯗꯨꯅ ꯍꯜꯂꯛꯄꯗꯁꯨ ꯆꯣꯡꯉꯦ ꯊꯥꯕꯜ ꯑꯅꯤ ꯑꯍꯨꯝꯂꯛꯇꯤ ꯆꯣꯡꯍꯧꯔꯦ ꯑꯩꯈꯣꯏꯒꯤ ꯑꯗꯒꯤ ꯏꯁꯄꯣꯔꯠ ꯂꯣꯏꯔꯛꯄꯩ ꯊꯧꯔꯤ ꯆꯤꯡꯅꯕꯒꯤ ꯂꯣꯏꯔꯛꯄꯩꯁꯨ ꯆꯣꯡꯉꯦ
ꯎꯝ
ꯌꯥꯎꯁꯪ ꯅꯨꯡꯗꯤ ꯅꯨꯡꯉꯥꯏꯈꯤ ꯍꯟꯗꯛ ꯌꯥꯎꯁꯪ ꯄꯣꯁꯨ ꯗꯨꯝ ꯅꯨꯡꯉꯥꯏ
ꯀꯩꯅꯣ ꯏꯆꯦ ꯃꯃꯥꯡꯒꯤ ꯃꯣꯏꯔꯥꯡ ꯂꯥꯏ ꯍꯔꯥꯎꯕꯗꯤ ꯅꯣꯏ ꯌꯦꯡꯕ ꯆꯠꯂꯦ ꯍꯥꯏꯕ ꯄꯥꯎ ꯑꯃ ꯇꯥꯏ ꯅꯨꯡꯉꯥꯏꯒꯤꯕ꯭ꯔꯣ ꯑꯗꯗꯤ
ꯅꯨꯡꯉꯥꯏꯌꯦ
ꯑꯣ ꯅꯣꯏ ꯒ꯭ꯔꯨꯞ ꯌꯥꯝ ꯆꯠꯂꯦꯅ ꯍꯥꯏꯕ ꯃꯤꯅ
ꯎꯝ ꯆꯠꯂꯦ ꯆꯠꯂꯦ ꯑꯩꯈꯣꯏꯗꯤ ꯒ꯭ꯔꯨꯞꯄꯤꯡ ꯍꯧꯔꯦ ꯍꯦꯛ ꯆꯠ ꯀꯜꯂꯦꯕ
ꯑꯥꯝ
ꯑꯗꯨꯅ ꯑꯗꯨꯝ ꯈꯣꯡꯕꯨ ꯆꯥꯗꯤ ꯅꯨꯡꯉꯥꯏꯗꯅ
ꯍꯣ ꯍꯣꯏ
ꯆꯠꯅꯤꯡꯉꯦꯗꯅꯁꯨꯀꯣ ꯈꯣꯡꯕꯨ ꯆꯥꯗ꯭ꯔꯗꯤ ꯆꯠꯄ ꯀꯩꯁꯨ ꯅꯨꯡꯉꯥꯏꯄꯣꯇꯦꯕ
ꯀꯣꯏꯕ ꯆꯠꯄꯁꯦ ꯑꯉꯥꯡ ꯁꯨꯇꯤ ꯃꯇꯝ ꯅꯠꯇ꯭ꯔꯗꯤ ꯐꯪꯗꯦ ꯑꯗꯨꯅ ꯍꯟꯗꯛ ꯀꯥꯂꯦꯟ ꯁꯨꯇꯤ ꯊꯥꯔꯤꯉꯩꯁꯤꯗ ꯈꯔ ꯆꯠꯍꯧꯔꯣ ꯃꯐꯝ ꯃꯐꯝ
ꯑꯥꯎ ꯆꯠꯂꯤꯅꯤ ꯑꯗꯨꯕꯨ ꯀꯥꯕꯨ ꯀꯥꯔꯛꯀꯗꯣꯔꯦ ꯍꯟꯗꯛꯇꯤ ꯃꯇꯝ ꯀꯨꯏꯅ ꯊꯥꯗꯕꯅꯤꯅꯀꯣ
ꯎꯝ
ꯊꯥꯗꯕꯅꯁꯨ ꯐꯩꯌꯦꯅꯁꯨ ꯈꯜꯂꯤꯗꯀꯣ ꯑꯉꯥꯡꯒꯤ ꯂꯥꯏꯛ ꯇꯝꯕꯁꯦ ꯍꯟꯗꯛꯀꯤ ꯀꯩꯅꯣ ꯇꯧꯕꯒꯤ ꯁꯨꯇꯤ ꯈꯔ ꯀꯩꯅꯣ ꯇꯧꯈ꯭ꯔꯦꯅ ꯃꯣꯏ ꯌꯥꯝ ꯁꯥꯡꯅ ꯊꯥꯗ꯭ꯔꯦ ꯑꯩꯈꯣꯏꯒꯤ ꯑꯥꯎ ꯑꯩꯈꯣꯏꯒꯤ ꯅꯣꯡꯁꯥꯕꯒꯤ ꯍꯔꯥꯎꯕꯗꯨꯁꯨ ꯍꯟꯗꯛꯇꯤ ꯏꯀꯧ ꯀꯠꯂ ꯇꯣꯛꯈ꯭ꯔꯦ
ꯑꯣ
ꯑꯗꯒꯤ ꯀꯩꯅꯣꯒꯤꯁꯨ ꯁꯟꯗ꯭ꯔꯦꯝꯕꯤꯒꯤꯁꯨ ꯏꯀꯧ ꯈꯠꯂ ꯇꯣꯛꯈ꯭ꯔꯦ ꯏꯀꯧ ꯀꯠꯂ ꯌꯥꯝ ꯇꯣꯛꯅꯔꯦ ꯎꯝ
ꯑ ꯌꯥꯝ ꯅꯨꯡꯉꯥꯏ ꯅꯨꯡꯉꯥꯏꯕꯖꯤꯡ ꯍꯟꯗꯛꯇꯤ ꯑꯝꯇ ꯇꯧꯒꯤꯗ꯭ꯔꯦ
ꯑꯥꯎ ꯇꯧꯗ꯭ꯔꯦ ꯑꯥ ꯀꯩꯅꯣꯒꯤ ꯑꯩꯈꯣꯏ ꯆꯦꯍꯣꯏꯒꯤ ꯃꯣꯏꯔꯥꯡ ꯂꯩꯔꯛꯀꯤꯗꯤ ꯉꯁꯤꯗꯩ ꯍꯔꯥꯎ ꯍꯧꯗꯣꯏꯅꯦ ꯅꯨꯃꯤꯠ ꯃꯉꯥꯅꯤ ꯍꯔꯥꯎꯅꯩꯌꯦ ꯃꯣꯏꯁꯨ
ꯎꯝ
ꯑꯗꯣ ꯃꯣꯏꯒꯤꯗ ꯑꯣꯏꯅ ꯌꯦꯡ ꯆꯠꯂꯒꯦ ꯑꯈꯣꯏ ꯏꯆꯦꯗꯣ ꯖꯒꯣꯏ ꯁꯥꯥꯟꯅꯦꯌꯦ ꯄ꯭ꯔꯣꯒꯥꯝ ꯖꯒꯣꯏ
ꯑꯣ
ꯑꯗꯨ ꯑꯣꯏꯅ ꯌꯦꯡ ꯆꯠꯂꯒꯦ ꯍꯪ
ꯑꯗꯣ ꯀꯩꯅꯣꯒꯤ ꯎꯝ ꯃꯣꯏꯒꯤ ꯎꯝ ꯑꯁꯣꯝ ꯑꯋꯥꯡ ꯄꯣꯁꯪꯕꯝ ꯂꯣꯝꯗ ꯂꯩꯕ ꯏꯁꯤꯡ ꯆꯦꯟꯗꯕꯤꯒꯤꯔꯥ ꯀꯩꯅꯣꯝꯃ ꯍꯥꯞꯄ ꯑꯃ ꯂꯩꯕꯗꯣ ꯐꯣꯟꯗꯒ ꯌꯥꯝ ꯊꯥꯒꯠꯄ ꯑꯉꯥꯡꯒꯩ ꯆꯠꯂꯒ ꯏꯔꯨꯒ ꯂꯨꯖꯗꯅ ꯇꯧꯕ ꯃꯥ ꯐꯝ ꯑꯃ ꯂꯩꯗꯥꯏꯅꯦ
ꯂꯩꯃꯔꯥꯝ ꯅꯠꯇꯕ꯭ꯔꯣ
ꯂꯩꯩꯃꯔꯥꯝ ꯅꯠꯇꯕ ꯄꯥꯔꯛꯀꯥ ꯁꯦꯝꯃꯒ
ꯑꯣ ꯑꯣ ꯑꯅꯧꯕ ꯑꯝ ꯂꯩ ꯍꯥꯏꯕꯅꯤ
ꯑꯧ ꯑꯥꯎ ꯑꯗꯨ ꯆꯠꯂꯨꯔꯕꯣ
ꯆꯠꯇ꯭ꯔꯤ ꯑꯗꯨꯁꯨ ꯆꯠꯄ ꯌꯥꯕꯖꯥꯠꯅꯤ
ꯑꯧ ꯑꯗꯨ ꯃꯤ ꯌꯥꯝ ꯆꯠꯅꯩꯅꯦ
ꯑꯥ
ꯆꯠꯅꯩ ꯆꯠꯅꯩ
ꯍꯣꯏ ꯍꯣꯏ ꯅꯣꯡꯃ ꯃꯇꯥꯡ ꯆꯥꯕꯗ ꯎꯝ ꯍꯧꯔꯛꯀꯦ ꯆꯠꯂꯁꯤ ꯏꯆꯦ
ꯍꯣꯏ ꯍꯣꯏ ꯎꯝ
ꯉꯁꯤꯒꯤꯗꯤ ꯀꯩꯅꯣ ꯇꯧꯔꯁꯦꯀꯣ
ꯍꯣꯏ ꯍꯣꯏ ꯍꯣꯏ ꯎꯝ ꯊꯝꯃꯦ ꯊꯝꯃꯦ
ꯊꯝꯃꯦ ꯊꯝꯃꯦ
ꯍꯣ ꯍꯣꯏ